ꯍꯜꯂꯣ ꯑ ꯆꯥꯔꯦ ꯆꯔꯦ ꯑ ꯍꯧꯖꯤꯛꯁꯤꯕꯨ ꯂꯝ ꯇꯨ ꯀꯣꯏꯕ ꯈꯣꯠꯄꯁꯦ ꯀꯃꯥꯏꯅ
ꯔꯝ ꯇꯨ ꯀꯣꯏꯕꯁꯦ ꯈꯔꯥꯕꯨꯗꯤ ꯆꯠꯂꯨꯔꯦ ꯂꯝꯁꯦ ꯁꯤꯇꯨꯁꯟ ꯁꯤ ꯐꯠꯇꯕꯅꯤꯅ ꯑꯗꯨꯖꯤꯀꯅꯤ ꯊꯥꯡꯝꯅ ꯆꯠꯄꯒꯗꯤ ꯀꯤꯔꯦꯗ
ꯑꯣ ꯀꯔꯤ ꯀꯥꯏ ꯍꯟꯗꯛꯀꯤ ꯑ
ꯁꯤꯂꯣꯡꯗ ꯗꯥꯔꯖꯤꯂꯤꯡꯗ ꯑꯗꯒꯤ ꯒꯨꯍꯥ ꯍꯇꯤꯗ ꯇꯤꯗꯁꯨ ꯊꯥ ꯑꯃ ꯂꯩꯊꯣꯛꯑꯦ
ꯘꯨꯋꯥꯇꯤꯗ
ꯑꯥꯎ
ꯑꯗ ꯃꯣꯏꯒꯤ ꯋꯦꯗꯔꯁꯦ ꯀꯃꯥꯏ ꯀꯃꯥꯏꯅ ꯇꯧꯒꯦ ꯁꯥꯕ ꯈꯣꯠꯄꯁꯦ
ꯏꯁ ꯊꯤꯒ ꯍꯥꯏ ꯈꯔ ꯑꯩ ꯃꯅꯤꯄꯨꯔꯒꯗꯤ ꯃꯣꯏꯅ ꯍꯦꯜꯂꯦ ꯌꯥꯝ ꯊꯤꯅ ꯁꯥꯕ
ꯑ ꯍ ꯃꯅꯤꯄꯨꯔꯁꯨ ꯊꯥꯏꯅꯒ ꯅꯠꯇ꯭ꯔꯦ ꯃꯅꯤꯄꯨꯔꯁꯨ ꯍꯧꯖꯤꯛꯇꯤ ꯁꯥꯕꯒꯤ ꯆꯥꯡꯁꯤ ꯋꯥꯈꯗꯤ ꯍꯦꯟꯒꯠꯂꯦꯀꯣ
ꯑꯧ ꯍꯦꯡꯒꯥꯜꯂꯦ ꯑꯗꯨꯗꯨꯕꯨꯗꯤ ꯐꯅꯑꯝ ꯍꯦꯡꯒꯥꯜꯂꯦ
ꯑꯣ ꯋꯥ ꯌꯥꯟꯊꯠꯈꯤꯕ
ꯎꯝ
ꯁꯤꯁꯤꯅꯕꯨꯗꯤ ꯑꯣꯏꯔꯝꯕꯁꯨ ꯌꯥꯏ
ꯑꯗꯨ ꯃꯣꯏꯔꯣꯝꯅꯗꯤ ꯌꯥꯝ ꯊꯤ ꯍꯦꯜꯂꯦ ꯑꯩꯈꯣꯏ ꯍꯦꯟꯒꯠꯂꯦ ꯍꯥꯏꯁꯦ ꯃꯣꯏꯗꯤ ꯏꯁ ꯈꯨꯠꯁꯥ ꯑꯝ ꯃꯤꯠꯀꯞ ꯄꯥꯡꯉꯝꯕ ꯅꯠꯇꯦ
ꯑ ꯑ ꯀꯔꯤ ꯂꯝꯗꯅꯣ ꯍꯥꯏꯖ
ꯒꯤꯍꯥꯥꯇꯤꯗ
ꯑ
ꯒꯨꯍꯥꯇꯤꯁꯨ ꯁꯥꯏ ꯑꯗꯨꯗꯩ ꯇ꯭ꯔꯤꯄꯨꯔꯥꯒꯨꯝꯕꯗꯨꯁꯨ ꯁꯥꯏ ꯑꯀꯣꯏ ꯃꯅꯤꯄꯨꯔꯗꯤ ꯃꯌꯥꯝ ꯌꯦꯡꯅꯧꯔꯗꯤ ꯅꯨꯡꯉꯥꯏꯕ ꯂꯝꯅꯤ ꯍꯥꯏꯇꯥꯔꯦ
ꯑꯗꯨ ꯀꯩꯅꯣꯒꯤ ꯑ ꯃꯣꯏꯒꯤ ꯇ꯭ꯔꯤꯄꯨꯔꯥ ꯁꯣꯝꯗꯗꯤ ꯄꯨꯖꯥ ꯐꯦꯁꯇꯤꯚꯦꯜꯁꯤ ꯌꯥꯝ ꯆꯥꯎ ꯆꯥꯎꯅ ꯇꯧꯋꯦ ꯇ꯭ꯔꯤꯄꯨꯔꯥꯗ ꯇꯣꯏꯅ ꯆꯠꯂꯕꯅꯤꯅ ꯑꯗꯨꯗꯤ ꯑꯗꯨ ꯁꯦꯂꯦꯕ꯭ꯔꯦꯠ ꯇꯧꯕꯗꯣ ꯌꯥꯎꯕꯤꯔꯛꯇꯕ꯭ꯔꯣ
ꯌꯥꯎꯏꯤ ꯌꯥꯎꯏꯤ ꯇꯔꯤꯄꯨꯔꯥꯗꯤ ꯌꯥꯝ ꯆꯥꯎꯅ ꯇꯧꯋ ꯃꯣꯏꯗꯤ ꯄꯨꯔꯥ ꯀꯩꯅꯣꯃ ꯐꯦꯁꯇꯤꯚꯦꯜ ꯌꯥꯝ ꯆꯥꯎꯕ ꯍꯥꯏꯇꯥꯔꯦ ꯑꯩꯈꯣꯏ ꯁꯤꯗ ꯆꯥꯛꯀꯧꯕ ꯌꯥꯎꯁꯪꯗꯒꯤ ꯍꯦꯟꯕ ꯖꯥꯠꯅꯦ ꯃꯣꯏ ꯄꯨꯖꯥ ꯍꯤꯡꯒꯥ ꯇꯨꯝꯝꯕ ꯅꯠꯇꯦ ꯑꯍꯤꯡꯗ ꯀꯣꯏꯕ ꯆꯠꯄꯤ ꯃꯩ ꯌꯦꯡꯕ ꯄꯨꯖꯥ ꯀꯩꯅꯣ ꯂꯥꯏꯁꯪ ꯃꯌꯥꯝ ꯀꯩꯅꯣ ꯇꯧꯕ ꯌꯦꯡꯕ ꯀꯨꯝꯍꯩ ꯑꯃꯅꯤꯅꯦ ꯃꯣꯏꯗꯤ
ꯑꯥ ꯑꯈꯣꯏ
ꯍꯔꯥꯎ ꯀꯨꯝꯍꯧꯒꯤ ꯗ꯭ꯔꯦꯁ ꯅꯨꯡꯁꯤꯟꯗꯅꯀꯣ ꯌꯥꯎꯁꯪ ꯆꯥꯛꯀꯧꯕꯗꯧꯅ ꯗ꯭ꯔꯦꯁ ꯑꯍꯟ ꯑꯍꯟꯕ ꯁꯤꯟꯗꯅ ꯌꯥꯝ ꯆꯥꯎ ꯇꯧꯋꯏ
ꯑ
ꯈ꯭ꯋꯥꯏꯗꯒꯤ ꯆꯥꯎꯕ ꯀꯩꯅꯣꯅꯦ ꯍꯥꯏꯇꯥꯔꯦ ꯖꯥꯁꯤꯅ ꯑꯗꯨꯒ ꯄꯨꯖꯥꯁꯦ ꯇ꯭ꯔꯤꯄꯨꯔꯥꯒꯤ ꯃꯩꯇꯩꯁꯤꯡꯗꯤ ꯑꯩꯈꯣꯏ ꯃꯅꯤꯄꯨꯔꯒꯤ ꯊꯥꯏꯅꯒꯤ ꯃꯩꯇꯩ ꯑꯁꯦꯡꯕꯅꯤ ꯍꯥꯏ ꯇꯥꯔꯦ ꯃꯣꯏ ꯃꯅꯨꯡꯗ ꯏꯃꯨꯡꯗ ꯂꯩꯔꯒꯗꯤ ꯃꯄꯥꯟ ꯊꯣꯛꯈ꯭ꯔꯒꯅ ꯑꯩꯈꯣꯏꯒꯤ ꯃꯣꯏꯒꯤ ꯃꯌꯥꯡ ꯕꯦꯡꯒꯣꯂꯤ ꯑꯗꯨꯝ ꯑꯣꯟꯈꯔꯦ
ꯍꯣꯏ ꯍꯣꯏ ꯃꯗꯨꯅꯤꯅꯦ ꯑꯩꯈꯣꯏꯅ ꯈ꯭ꯋꯥꯏꯗꯒꯤ ꯅꯨꯡꯉꯥꯏꯖꯗꯣꯏꯁꯤꯀꯣ
ꯌꯨꯝꯗ ꯂꯩꯈꯩꯗꯤ ꯃꯩꯇꯩ ꯑꯁꯦꯡꯕ ꯑꯩꯈꯣꯏ ꯁꯤꯗꯒ ꯃꯩꯇꯩ ꯂꯥꯏꯔꯤꯛꯁꯤꯡꯁꯤꯁꯤꯅ ꯈꯔ ꯁꯝꯖꯤꯜꯂꯦ ꯍꯥꯏꯇꯥꯥꯔꯦ ꯃꯣꯏꯅ ꯌꯥꯝ ꯁꯦꯡꯉꯤꯕ ꯊꯥꯏꯅ ꯑꯍꯟ ꯃꯩꯇꯩꯅ ꯆꯠꯂꯝꯕꯁꯤꯡꯁꯦ ꯂꯣꯏ ꯆꯠꯂꯦꯕ
ꯊꯥꯏꯅ ꯏꯄꯥ ꯏꯄꯨꯅ ꯆꯠꯂꯝꯕ ꯏꯔꯨꯖꯗ꯭ꯔꯦ ꯃꯈꯣꯏꯒ ꯀꯩꯅꯣ ꯇꯧꯔꯒ ꯋꯥꯁꯔꯨꯝ ꯆꯪꯉꯨꯔꯗꯤ ꯀꯩꯅꯣ ꯈꯣꯡ ꯈꯣꯡ ꯈꯨꯠ ꯍꯥꯝꯗꯕ ꯌꯥꯗꯕ ꯏꯔꯨꯖꯕ ꯀꯣ ꯑ ꯑꯗꯨ ꯇꯥꯔꯦꯅꯦ
ꯑꯧ ꯑꯃꯥꯡꯁꯦꯟ ꯀꯧꯔꯤꯑ ꯀꯟꯗ꯭ꯔ ꯀꯜꯂꯦ ꯍꯥꯏꯇꯥꯔꯦ ꯃꯈꯣꯏꯒꯤ ꯑꯍꯜ ꯂꯃꯟ ꯊꯥꯏꯅꯒꯤ ꯑꯩꯈꯣꯏ ꯁꯤꯗ ꯆꯠꯂꯝꯕꯁꯤꯡꯗꯣ ꯃꯣꯏ ꯑꯥꯗ ꯍꯧꯖꯤꯛ ꯆꯞ ꯆꯥꯅ ꯆꯠꯂꯤ ꯂꯦꯇꯔꯤꯟ ꯆꯪꯉꯨꯔꯒ ꯈꯣꯡ ꯈꯨꯠ ꯍꯥꯝꯗꯣꯛꯄ ꯏꯔꯨꯖꯊꯣꯛꯄ ꯆꯥꯛꯈꯨꯝ ꯆꯪꯗꯕꯤ ꯁꯨꯝꯆꯤꯠ ꯄꯥꯏꯔꯨꯔꯒ ꯈꯣꯡ ꯈꯨꯔ ꯍꯥꯝꯗꯣꯛꯏ ꯁꯨꯝꯆꯤꯠꯁꯦ ꯑꯩꯈꯣꯏꯗꯤ ꯆꯥꯛꯆꯥꯥ ꯇꯣꯛꯑꯒ ꯄꯥꯏꯅꯗꯦ ꯃꯣꯏꯗꯤ ꯑꯌꯨꯛ ꯉꯇꯥꯖꯕ ꯄꯥꯏꯔꯨꯔꯒ ꯁꯨꯝꯁꯦ ꯄꯥꯏꯈꯤꯕꯁꯦ ꯃꯥꯡꯉꯦ ꯍꯥꯏꯗꯅꯀꯣ ꯑꯃꯥꯡꯁꯤꯡꯁꯦ ꯌꯥꯝ ꯇꯧꯋꯦꯕ
ꯍꯣꯏ ꯍꯣꯏ ꯎꯝ
ꯍꯥꯏꯗꯤ ꯃꯣꯏ ꯏꯃꯨꯡꯗꯗꯤ ꯃꯌꯥꯡ ꯆꯪꯍꯟꯗꯦ ꯑꯗꯒꯤ ꯂꯥꯏ ꯀꯩꯀꯥ ꯇꯣꯉꯥꯟꯅ ꯊꯝꯃꯤ
ꯎꯝ
ꯑꯗꯒꯤ ꯀꯩꯅꯣ ꯇꯧꯔꯒ ꯃꯄꯥꯟ ꯆꯠꯊꯣꯛꯎꯔꯒ ꯈꯣꯡ ꯈꯨꯠꯁꯦꯡꯅ ꯍꯥꯝꯗꯣꯛ ꯏꯃꯨꯡ ꯆꯪꯕ
ꯌꯥꯝꯅ ꯀꯩꯅꯣ ꯖꯣꯇꯣꯟꯗꯤ ꯇꯧꯖꯩ ꯍꯥꯏꯇꯥꯔꯦ ꯑꯃꯥꯡꯁꯁꯤꯡꯁꯤꯗ
ꯎꯝ ꯑꯗꯨꯗ ꯑꯗꯨꯒꯨꯝꯕꯁꯤꯡꯗꯨꯣ ꯑꯩꯈꯣꯏꯒꯤ ꯃꯅꯤꯄꯨꯔꯗꯗꯤ ꯑꯑꯣꯟꯕ ꯍꯥꯏꯒꯗ꯭ꯔꯥ ꯀꯩꯒꯤꯅꯣ ꯑ ꯑꯅꯝꯕ ꯍꯥꯏꯇꯥꯔꯦꯅꯦ ꯎꯁꯤꯜꯂꯛꯇꯕꯗꯧꯅ ꯃꯃꯤ ꯁꯥꯡꯒꯤꯗꯧꯅꯕꯨꯠ ꯇꯧꯁꯤꯜꯂꯛꯑꯕꯅꯤꯅꯦ ꯑꯥꯗꯗꯤ ꯑꯩꯈꯣꯏ ꯃꯩꯇꯩ ꯑꯣꯏꯕꯁꯤꯡꯗꯨꯅ ꯉꯥꯛꯅꯗꯤ ꯆꯠꯂꯤꯕꯀꯣ
ꯆꯂꯦ ꯆꯂꯦ
ꯑꯥ
ꯃꯩꯇꯩꯒꯤ ꯑꯁꯦꯡꯕ ꯀꯩꯅꯣ ꯙꯔꯃꯗꯤ ꯃꯣꯏꯅ ꯉꯥꯛꯅ ꯆꯠꯂꯤ ꯍꯥꯏꯇꯥꯔꯦ ꯌꯥꯎꯁꯪꯗ ꯑꯣꯏꯔꯒꯁꯨ ꯑꯩꯈꯣꯏꯒꯤ ꯍꯂꯤ ꯆꯠꯂꯤ
ꯎꯝ
ꯍꯔꯥꯎ ꯑꯗꯨꯝ ꯇꯧꯋꯤ ꯃꯣꯏ ꯆꯥꯛꯀꯣꯛꯄ ꯃꯇꯝꯗꯒꯤ ꯑ ꯀ ꯀꯩꯅꯣꯒꯤ ꯃꯥꯝꯇꯣꯞꯀꯤ ꯖꯒꯣꯏ ꯁꯥꯕ ꯆꯥꯂꯤ ꯁꯥꯕ ꯀꯥꯡꯒꯤ ꯀꯩꯗꯧꯕ ꯂꯣꯏꯅ ꯣꯏꯅ ꯇꯧꯋꯤ ꯑꯗꯨꯒ ꯑꯍꯜ ꯂꯃꯟ ꯌꯥꯝ ꯊꯛꯁꯤ ꯈꯥꯁꯤ ꯌꯥꯝ ꯅꯥꯏꯅ ꯆꯠꯅꯩꯌꯦꯕ ꯌꯥꯁꯥꯡꯪ ꯋꯥꯔꯁꯨ ꯚꯥꯔꯗ ꯑꯩꯈꯣꯏꯒꯤ ꯈꯣꯏꯔꯝ ꯅꯔꯝꯗꯅꯀꯣ ꯅꯥꯃꯛꯇ ꯇꯧꯔꯁꯨ ꯑꯕꯦꯔꯃꯛꯇ ꯆꯥꯏꯔꯁꯨ ꯇꯩꯔꯁꯨ ꯑꯣ ꯕꯦꯕꯥꯔ ꯇꯧꯔꯒ ꯈꯣꯏꯔꯝꯅꯔꯒ ꯆꯠꯅꯕꯤ ꯌꯥꯝ ꯇꯧꯋꯦꯕ ꯑꯗꯒꯤ ꯑꯍꯜ ꯂꯃꯟ ꯗ ꯆꯠꯊꯣꯛꯑꯝꯗꯥꯏꯗ ꯈꯏꯔꯝꯕꯤ
ꯑꯥ
ꯑꯉꯥꯡ ꯁ꯭ꯀꯨꯜ ꯆꯠꯂꯝꯗꯥꯏꯗ ꯈꯣꯏꯔꯝꯕꯤ ꯑꯍꯜ ꯂꯃꯟ ꯁꯤꯡꯁꯤꯗ ꯌꯥꯝꯅ ꯑꯗꯨꯒꯤꯗꯤ ꯊꯛꯁꯤ ꯈꯥꯁꯤ ꯌꯥꯝ ꯅꯥꯏꯅ ꯆꯠꯂꯤ ꯂꯩ
ꯑ ꯑꯗꯨꯒꯨꯝꯕꯁꯤꯡꯗꯣ ꯑꯩꯈꯣꯏ ꯃꯅꯤꯄꯨꯔꯗꯁꯨ ꯑꯃꯨꯛ ꯅꯍꯧꯅꯅ ꯇꯝꯕꯤ ꯍꯥꯏꯗꯕ ꯌꯥꯗꯕꯒꯤ ꯀꯩꯅꯣꯃꯕꯨ ꯂꯥꯛꯏꯅꯤꯅꯦ
ꯃꯥꯅꯤ
ꯎꯝ ꯑ ꯃꯣꯏꯒꯤꯗꯤ ꯊꯥ ꯑꯃ ꯑꯩꯈꯣꯏꯅ ꯀꯩꯅꯣꯗ ꯇꯦꯛꯅꯤꯀꯦꯜ ꯂꯥꯏꯟ ꯀꯝꯄꯁꯠꯀꯣ ꯑꯗꯨꯕꯨ ꯑꯩꯈꯣꯏꯒꯤꯁꯦ ꯑꯩꯈꯣꯏꯒꯤꯗꯤ ꯅꯦꯁꯅꯦꯜꯒꯤ ꯑꯣꯏꯕꯅꯤꯅ ꯏꯟꯁꯇꯤꯇ꯭ꯌꯨꯠꯇꯣ ꯐꯥꯔꯃ ꯃꯣꯏꯒꯤꯁꯦ ꯄꯨꯖꯥ ꯄꯦꯀꯦꯖ ꯁꯪꯗꯅ ꯊꯥ ꯑꯃ ꯁꯨꯇꯤ ꯊꯥꯗꯣꯛꯑꯦ ꯑꯗꯨꯣ ꯊꯥ ꯑꯃ ꯑꯗꯨꯝ ꯃꯣꯏꯁꯦ ꯁꯦꯂꯦꯕ꯭ꯔꯦꯠ ꯇꯧꯕ꯭ꯔꯥ ꯄꯥꯡꯊꯣꯛꯄ꯭ꯔꯥ ꯀꯃꯥꯏꯅ ꯇꯧꯒꯦ ꯑꯗꯨ
ꯄꯥꯡꯊꯣꯛꯄ ꯖꯥꯠꯅꯤ ꯄꯥꯡꯊꯣꯛꯏ
ꯍꯥꯥ
ꯑꯧ ꯃꯣꯏ ꯌꯥꯝ ꯁꯥꯡꯅ ꯑꯗꯨꯒꯤꯗꯤ ꯃꯄꯨꯡ ꯐꯥꯅ ꯀꯩꯅꯣ ꯇꯧꯅ ꯄꯥꯡꯊꯣꯛꯏ
ꯑ ꯍ
ꯃꯣꯏꯗꯤ ꯄꯨꯖꯥ ꯍꯥꯏꯈ꯭ꯔꯗꯤ ꯂꯣꯏꯔꯦ ꯌꯥꯝ ꯌꯥꯝ ꯆꯥꯎꯕ ꯀꯩꯅꯣ ꯁꯦꯂꯦꯕ꯭ꯔꯦꯁꯟ ꯑꯗꯨꯝ ꯄꯥꯡꯊꯣꯛꯑꯦ
ꯑꯥꯎ ꯃꯈꯣꯏꯒꯤꯗꯤ ꯃꯣꯏ ꯃꯣꯏꯅꯁꯨ ꯑꯩꯈꯣꯏꯁꯦ ꯄꯨꯖꯥꯗ ꯁꯔꯨꯛ ꯌꯥꯕꯤꯅꯕ ꯔꯤꯀ꯭ꯋꯦꯁ ꯌꯥꯝ ꯇꯧꯔꯛꯑꯦ ꯑꯗꯨꯗꯒꯤ ꯄꯨꯖꯥꯗ ꯌꯥꯎꯕꯤꯌꯨ ꯈꯣꯠꯄꯤꯌꯨꯅ ꯌꯥꯝ ꯍꯥꯏꯔꯛꯑꯦꯕ ꯃꯣꯏꯒꯤꯗꯤ ꯑꯩꯈꯣꯏꯅ ꯑꯦ ꯀꯩꯅꯣ ꯇꯧꯗꯦ ꯈꯣꯠꯇꯦꯅ ꯅꯪꯅꯤ ꯊꯥ ꯑꯃ ꯀꯩꯅꯣ ꯇꯧꯒꯗꯣꯏꯅꯤ ꯑꯗꯨꯗꯨꯅ ꯊꯛꯈꯥꯏ ꯆꯠꯂ ꯂꯥꯛꯄꯅꯕꯨ ꯍꯦꯟꯅ ꯅꯨꯡꯉꯥꯏꯅꯤ ꯀꯥꯏꯅ ꯍꯥꯏꯔꯄꯁꯨ ꯌꯥꯎꯦꯕꯀꯣ ꯏꯃꯥꯟꯅꯕꯁꯤꯡꯅ ꯃꯈꯣꯏꯒꯤꯗꯤ ꯑꯥꯗ ꯑꯆꯧꯕ ꯐꯦꯁꯇꯤꯚꯦꯜ ꯑꯃꯅꯦ
ꯌꯦꯡꯍꯟꯅꯤꯡꯕ ꯍꯥꯏꯇꯥꯔꯦ ꯑꯩꯈꯣꯏ ꯃꯩꯇꯩꯁꯦ ꯃꯣꯏꯅ ꯌꯥꯝꯅ ꯇꯣꯠꯅ ꯇꯤꯅꯤꯡꯅꯤꯡꯕ ꯃꯅꯤꯄꯨꯔꯗꯒꯤ ꯃꯤ ꯍꯥꯏꯔꯒꯗꯤ ꯃꯣꯏ ꯌꯥꯝꯅ ꯁꯝꯅꯅꯤꯡꯕ ꯌꯥꯝꯅ ꯅꯛꯁꯟꯅꯤꯡꯕ ꯑꯣꯏꯌꯦꯕ ꯑꯗꯨꯅ ꯃꯣꯏꯗꯤ ꯍꯥꯏꯗꯤ ꯅꯛꯁꯤꯟꯅꯅꯕꯁꯦ ꯑꯗꯨꯝ ꯃꯣꯏ ꯔꯤꯀ꯭ꯋꯦꯁ ꯑꯗꯨꯝ ꯇꯧꯕꯅꯤ
ꯑ ꯍ
ꯌꯥꯝ ꯅꯨꯡꯉꯥꯏ ꯌꯥꯝ ꯅꯨꯡꯉꯥꯏꯛ ꯀꯣꯏꯊꯣꯛꯄꯤꯔꯨꯕ ꯌꯥꯅꯤ ꯁꯣꯝꯁꯨ
ꯎꯝ ꯍꯝ
ꯀꯣꯏꯊꯣꯛꯄꯗ ꯃꯣꯏ ꯐꯖꯅ ꯋꯦꯜꯀꯝ ꯇꯧꯋꯤ
ꯍꯥꯥ
ꯑꯗꯒꯤ ꯃꯤ ꯊꯨꯡꯉꯕꯗ ꯀꯔꯝ ꯀꯔꯝꯃꯥꯏꯅ ꯀꯩꯅꯣ ꯎꯠꯀꯅꯤ ꯀꯥꯏꯅ ꯃ ꯑꯗꯨꯝ ꯃꯇꯤꯛ ꯆꯥꯅ ꯀ ꯅꫭ ꯂꯣꯏ ꯈꯪꯉꯦ ꯍꯥꯏꯕ ꯃꯣꯏꯁꯦ ꯃꯦꯅꯔ ꯃꯁꯛ ꯈꯪꯉꯦꯕ
ꯑꯣ ꯑꯣ ꯑꯗꯨ ꯆꯥꯕ ꯊꯛꯄꯗꯤ ꯑꯁꯣꯝꯗ ꯂꯩꯕ ꯑꯩꯈꯣꯏꯒꯤ ꯃꯩꯇꯩꯒꯤ ꯑꯥ ꯀꯩꯅꯣ ꯇ꯭ꯔꯤꯄꯨꯔꯤꯁꯤꯡꯗ ꯇ꯭ꯔꯤꯄꯨꯔꯥꯗ ꯂꯩꯔꯤꯕ ꯃꯩꯇꯩꯁꯤꯡꯁꯦ ꯆꯥꯕ ꯊꯛꯄꯗꯤ ꯑꯗꯨꯝ ꯃꯈꯣꯏꯒꯤ ꯑꯥ ꯑꯁꯣꯝꯒꯤ ꯑꯗꯨꯝ ꯆꯥꯕ꯭ꯔꯥ ꯅꯠꯇ꯭ꯔꯒ ꯑꯩꯈꯣꯏꯒꯤ ꯁ ꯃꯩꯇꯩꯒꯤ ꯆꯤꯟꯖꯥꯛ ꯑꯣꯏꯅ ꯑꯅꯝꯕ ꯆꯥꯕ꯭ꯔꯥ ꯀꯃꯥꯏ ꯀꯃꯥꯏꯅ ꯇꯧꯋꯤ
ꯃꯩꯇꯩꯒꯤ ꯆꯤꯟꯖꯥꯛꯁꯦ ꯑꯗꯨꯝ ꯆꯥꯏ
ꯑꯥꯝ
ꯃꯩꯇꯩꯒꯤ ꯆꯤꯟꯖꯥꯛꯁꯦ ꯏꯔꯣꯝꯕ ꯀꯩꯗꯧꯕ ꯀꯥꯡꯁꯣꯏ ꯑꯗꯒꯤ ꯍꯋꯥꯏ ꯑꯗꯨꯝ ꯃꯩꯇꯩꯒꯤ ꯆꯤꯟꯖꯥꯛꯁꯦ ꯑꯗꯨꯝ ꯆꯥꯏ ꯍꯥꯏꯇꯥꯔꯦ ꯆꯥꯕ ꯃꯛꯁꯨ ꯑꯗꯨꯝ ꯐꯖꯅ ꯆꯥꯏꯌꯦꯕ ꯃꯣꯏ ꯍꯥꯏꯗꯤ ꯃꯌꯥꯡꯒꯤ ꯀꯩꯅꯣ ꯇꯧꯔꯒ ꯆꯥꯕꯗꯨ ꯎꯝ ꯑꯅꯝꯕ ꯆꯥꯗꯦ
ꯑ ꯑꯗꯨꯒꯤ ꯑꯩꯈꯣꯏꯒꯤ ꯑꯥ ꯁꯤ ꯑꯩꯈꯣꯏ ꯃꯅꯤꯄꯨꯔꯒꯤꯗ ꯐꯪꯉꯤꯕ ꯗ꯭ꯔꯥꯏ ꯑꯩꯈꯣꯏ ꯐꯔꯃꯦꯟꯇꯦꯠ ꯍꯥꯏꯇꯥꯔꯦꯀꯣ ꯉꯥꯔꯤ ꯀꯩꯀꯩꯁꯦ ꯍꯥꯟꯅꯗꯤ ꯑꯗꯨꯝ ꯃꯔꯥꯡ ꯀꯥꯏꯅ ꯐꯪꯕ꯭ꯔꯥ ꯀꯃꯥꯏ ꯀꯃꯥꯏꯅ ꯇꯧꯋꯤ
ꯐꯪꯉꯤ ꯐꯪ ꯐꯪꯕꯗꯤ ꯐꯪꯉꯤ ꯑꯗꯨꯒ ꯈꯔ ꯇꯥꯡꯅ ꯊꯣꯛꯄ ꯍꯥꯏꯇꯥꯔꯦ ꯉꯥꯔꯤꯗꯤ ꯈꯔꯕꯨ ꯐꯔꯤ ꯍꯋꯥꯏꯖꯥꯔꯒꯨꯝꯕꯁꯤꯗꯤ ꯃꯣꯏꯗꯤ ꯄꯥꯝꯗꯦꯀꯣ ꯍꯋꯥꯏꯖꯥꯔ ꯁꯣꯏꯕꯨꯝ ꯁꯤꯗꯤ ꯃꯣꯏ ꯃ ꯍꯥꯏꯗꯤ
ꯑꯥ ꯃꯅꯝ ꯀꯟꯕ ꯀꯩꯅꯣꯅꯤꯅ ꯑꯩꯈꯣꯏꯒꯤ ꯄꯨꯁꯜꯂꯒꯁꯨ ꯈꯔ ꯍꯩꯅꯕ ꯃꯤꯅ ꯆꯥꯔꯒꯁꯨ ꯑꯩꯈꯣꯏꯒꯤ ꯊꯣꯡꯒꯥꯟꯒꯨꯝꯕꯗ ꯈꯔ ꯊꯥꯞꯅ ꯊꯝꯃꯒ ꯍꯩꯅꯕ ꯃꯤꯗꯨꯅ ꯅꯣꯡ ꯐꯥꯗꯣꯛꯀ ꯆꯥꯕꯒꯅ ꯆꯥꯕꯅꯤ ꯏꯃꯨꯡꯗꯒꯗꯤ ꯄꯨꯁꯟꯅꯗꯦ ꯑꯗꯒꯤ ꯊꯥꯏꯅꯒꯤ ꯏꯕꯥꯏ ꯄꯨꯁꯤꯡꯅ ꯆꯠꯅꯔꯝꯕ ꯇꯤꯜꯍꯧ ꯆꯅꯝ ꯁꯦ ꯃꯣꯏ ꯑ ꯀꯌꯥ ꯀꯩꯅꯣ ꯇꯧꯅ ꯁꯤꯖꯟꯅꯗꯦ ꯇꯣꯏꯅ ꯁꯤꯖꯤꯟꯅꯗꯦ ꯍꯥꯏꯇꯥꯔꯦ ꯍꫭꯏ ꯌꯦꯅꯝ ꯅꯥꯀꯨꯞꯄꯤꯑꯅ ꯃꯣꯏꯗꯤ ꯌꯥꯝ ꯁꯤꯖꯤꯟꯅꯩ
ꯑ ꯑꯩꯈꯣꯏ ꯊꯥꯏꯅ ꯑꯩꯈꯣꯏ ꯃꯅꯤꯄꯨꯔꯗ ꯆꯠꯅꯔꯝꯕꯗꯣ ꯑꯥ
ꯑꯗꯨꯅ ꯌꯦꯅꯝ ꯅꯥꯀꯨꯞꯄꯤꯁꯤꯗꯤ ꯃꯣꯏ ꯋꯥꯠꯄ ꯌꯥꯗꯦ ꯑꯗꯨꯝ ꯇꯣꯏꯅ ꯉꯥ ꯆꯥꯛ ꯊꯣꯡꯉꯁꯨ ꯌꯦꯅꯝ ꯅꯥꯀꯨꯞꯄꯤꯁꯦ ꯑꯗꯨꯝ ꯁꯤꯖꯤꯟꯅꯕ ꯍꯥꯏꯇꯥꯔꯦ
ꯑꯍ ꯑ
ꯆꯅꯝꯒꯨꯝꯕꯁꯤꯗꯤ ꯃꯣꯏ ꯍꯩꯅꯗꯕ ꯑꯍꯜ ꯂꯃꯟ ꯃꯌꯥꯝ ꯍꯧꯖꯤꯛꯁꯦ ꯈꯔ ꯅꯍꯥ ꯈꯔꯅ ꯈꯔ ꯆꯥꯖꯔꯒꯁꯨ ꯆꯥꯗꯕ ꯗꯤ ꯙꯃꯥ ꯑꯃ ꯂꯩꯕ ꯃꯥꯜꯂꯦ
ꯎ ꯍꯨꯝ ꯀ ꯀꯩꯅꯣ ꯑꯩꯈꯣꯏꯒꯤ ꯃꯩꯇꯩꯒꯤ ꯙꯔꯃ ꯍꯥꯏꯇꯥꯔꯦꯅꯦꯀꯣ
ꯍꯣꯏ
ꯑꯗꯨꯗꯤ ꯑꯗꯨꯝ ꯃꯣꯏꯅ ꯑꯗꯨꯝ ꯉꯥꯛꯅ ꯆꯠꯄꯤꯔꯦ ꯅꯠꯇ꯭ꯔꯥ ꯍꯥꯏꯁꯤꯅꯗꯤ ꯑ
ꯆꯠꯂꯤ ꯆꯠꯂꯤ ꯑꯩꯈꯣꯏ ꯁꯤꯒꯤ ꯃꯩꯇꯩꯒꯤ ꯑꯩꯈꯣꯏꯅ ꯍꯧꯖꯤꯛ ꯎꯔꯤꯕ ꯑꯩꯈꯣꯏ ꯁꯤꯗ ꯁ꯭ꯋꯥꯏꯗ ꯆꯠꯅꯔꯤꯕꯁꯤꯒ ꯍꯥꯏꯔꯨꯔꯗꯤ ꯃꯣꯏ ꯃꯣꯏꯅ ꯍꯦꯟꯅ ꯀꯩꯅꯣ ꯍꯥꯏꯗꯤ ꯆꯦꯛꯁꯤꯟꯅ ꯆꯠꯂꯦ ꯍꯥꯏꯇꯥꯔꯦ ꯃꯩꯇꯩꯒꯤ ꯆꯠꯅꯕꯤꯁꯦ
ꯑꯣ ꯌꯥꯝꯅ ꯐꯩ ꯑꯩꯈꯣꯏꯒꯤ ꯃꯄꯥꯟꯂꯣꯝꯗ ꯂꯩꯕꯁꯨ ꯃꯣꯏꯅ ꯑꯩꯈꯣꯏꯒꯤꯗꯃꯛꯇ ꯉꯥꯛꯄꯤꯗꯅ ꯁꯨꯃꯥꯏꯅ ꯑꯩꯈꯣꯏ ꯃꯩꯇꯩꯗꯤ ꯑꯁꯦꯡꯕ ꯃꯥꯏ ꯌꯥꯝ ꯍꯥꯏꯥꯏꯕ ꯀꯩꯅꯣꯅꯤ ꯍꯥꯏꯕ ꯃꯣꯏꯅ ꯀꯩꯅꯣ ꯄ꯭ꯔꯤꯖꯥꯕ ꯊꯝꯈꯤ ꯇꯧꯔ ꯊꯝꯕꯤꯗꯣ ꯑ ꯐꯔꯦ ꯐꯔꯦ ꯍꯂꯣ
ꯇꯥꯏꯌꯦ ꯇꯥꯏꯌꯦ
ꯑꯥ ꯑꯥ ꯀꯩꯅꯣ ꯇꯧꯁꯤ ꯑꯗꯨꯗꯤ ꯃꯊꯪꯗ ꯑꯃꯨꯛ ꯀꯩꯅꯣ ꯑꯋꯥ ꯅꯨꯡꯉꯥꯏꯕ ꯑꯣꯏ ꯁꯥ ꯊꯃꯦ ꯊꯃꯦ
ꯊꯝꯖꯔꯦ ꯊꯝꯖꯔꯦ